ꯆꯥꯡꯁꯝ
ꯇꯗ꯭ꯔꯣ ꯀ ꯇꯥꯏꯅ
ꯀꯤꯍꯣ ꯆꯥꯁꯤ ꯂꯡꯑꯣ ꯃꯣꯏ ꯀꯩꯅꯣ ꯂꯩ ꯄꯨꯔꯗꯤ ꯆꯜ ꯁꯪꯗꯒꯤ ꯍꯥꯎꯗꯧ ꯃꯥꯟꯁꯤꯦꯗ ꯂꯣꯏꯅꯃꯛ ꯈꯨꯨꯏꯔꯦ ꯑꯩ ꯅ ꯍꯥꯟ ꯀ ꯍꯥꯏ ꯣꯁꯗ꯭ꯔꯕ ꯦꯝ ꯑꯃ ꯃꯣꯏꯅ ꯍꯥꯏꯥꯟ ꯑꯃ ꯆꯥꯈꯤꯕꯅꯦ ꯑꯗꯨꯗꯤ ꯍꯧꯗꯣꯛꯑ ꯃꯥꯜꯂꯦꯕ ꯃꯣꯔꯣꯛ ꯍꯥꯞꯇꯅ ꯆꯤꯅꯤꯒ ꯍꯥꯞꯇꯅ ꯁꯤꯕ ꯍꯅꯔꯟ
ꯆꯥꯎꯕꯗꯨꯅ ꯀ꯭ꯋꯥ ꯆꯥꯛꯈꯨꯝ ꯇꯞꯆꯥꯏ ꯆꯥꯎꯕ ꯍꯣꯨꯝꯖꯤꯜꯂꯒ
ꯑꯗꯨꯅ ꯍꯥꯏꯁꯦ ꯃꯤ ꯋꯥꯔꯤ ꯁꯥꯟꯅꯩ ꯈꯁꯦ ꯇꯥꯗꯕꯅꯦ ꯋꯥꯔꯤ ꯁꯥꯖꯂꯦꯁꯦ
ꯑꯩ ꯀꯨꯟꯊ꯭ꯔꯥ ꯍꯨꯝꯗꯣꯏ ꯁꯨꯒꯗꯕ ꯃꯉꯥꯗ ꯉꯥꯏꯔꯦ
ꯀꯔꯤꯦ ꯀꯨꯟꯊ꯭ꯔꯥ ꯍꯨꯝꯗꯣꯏ ꯁꯨꯗꯧ ꯃꯉꯥꯜꯂꯒ ꯉ ꯍꯥꯏꯔ
ꯍꯟꯗꯛꯀꯤ ꯃꯉꯥ ꯍꯧꯖꯤꯛ ꯃꯉꯥ ꯁꯝꯃꯤꯠ ꯇꯧꯈꯦꯗꯣ ꯃꯉꯥ ꯑꯃ ꯊꯣꯛꯂꯦ ꯑꯗꯨꯒꯤ ꯃꯉꯥꯁꯤꯅ ꯁꯨꯔꯦ ꯂꯣꯏꯔꯅꯤ
ꯎꯝ ꯌꯥꯝ ꯄꯨꯂꯞꯅ ꯀꯌꯥ ꯆꯒꯒꯦ
ꯂꯤꯁꯤꯡ ꯑꯃꯒ ꯆꯅꯤꯄꯥꯜ ꯑꯗꯒꯤ ꯉꯁꯤ ꯆꯪꯉꯛꯇꯣꯏꯗꯨꯒ ꯄꯁ ꯑꯅꯤ ꯌꯥꯝꯃ ꯃꯥꯗꯅꯦꯅ ꯑꯗꯣ ꯆꯪꯉꯛꯇ꯭ꯔꯤꯗ ꯑꯗꯒꯤ ꯑꯃꯨꯛ ꯎꯝ ꯁꯤꯗ ꯑꯃꯨꯛ ꯃꯤꯅ ꯇꯧꯔꯛꯄꯒꯤ ꯌꯥꯎꯗ꯭ꯔꯤꯅꯦꯕ ꯆꯪꯉꯛꯀꯗꯧꯕ ꯋꯥꯠꯂꯤꯅꯦꯕ ꯑꯩꯅ ꯇꯧꯕꯗꯪꯅꯦꯦꯝꯕ ꯉꯁꯤꯒꯤ ꯆꯅꯤꯒ ꯀꯩꯅꯣ ꯆꯪꯉꯛꯏꯁꯦ
ꯃꯤꯅ ꯇꯧꯔꯛꯄꯒꯤ ꯌꯥꯎꯗ꯭ꯔꯤꯅꯦꯕ
ꯃꯤꯅ ꯇꯧꯔꯛꯄꯅ ꯌꯥꯎꯕꯁꯤꯅꯪ ꯀꯃꯥꯏꯅ ꯈꯪꯒꯦ
ꯈꯪꯗꯦ ꯔꯕꯤꯅ ꯍꯥꯏ ꯀꯃꯥꯏ ꯈꯪꯕꯅꯣ ꯑꯩꯁꯨ ꯃꯤꯅ ꯇꯧꯔꯛꯄ ꯌꯥꯎꯕꯁꯨ ꯀꯗꯥꯏꯗ ꯅꯝ ꯌꯦꯡꯕ ꯌꯥꯕꯅꯤ ꯍꯥꯏ ꯀꯥꯏꯗꯅꯣ ꯈꯪꯗꯦ ꯑꯗꯣ ꯇꯧꯔꯛꯄꯒꯤ ꯈꯪꯕꯁꯦ ꯑꯩꯈꯣꯏꯅ ꯋꯥꯔꯤ ꯁꯥꯟꯅꯈꯤꯕꯁꯤꯅ ꯍꯥꯟꯅ ꯆꯪꯉꯦ ꯑꯗꯨꯒ ꯇꯧꯔꯛꯄ ꯑꯣꯏꯒꯤꯁꯤꯅ ꯑꯃꯨꯛ ꯀꯣꯟꯅ ꯆꯪꯉꯛꯑꯦ ꯑꯩꯅ ꯈꯪꯒꯤꯈꯤꯕꯗ
ꯑꯗꯨꯗ ꯃꯤꯅ ꯇꯧꯔꯛꯄꯒꯤ ꯑꯗꯨꯅꯦ ꯍꯥꯏꯁꯦ
ꯃꯤꯅ ꯇꯧꯔ ꯇꯧꯔꯛ ꯃꯤꯅ ꯇꯧꯔꯛꯄꯈꯩꯁꯤꯅ ꯀꯣꯟꯅ ꯆꯪꯉꯛꯑꯦꯕ ꯑꯩꯈꯣꯏꯅ ꯁꯥꯟꯅꯈꯤꯕꯈꯩꯁꯤꯅ ꯍꯥꯟꯅ ꯆꯪꯉꯦꯕ
ꯍꯩꯌꯦ ꯌꯥꯝ ꯊꯨꯗꯦ ꯑꯗꯨꯗꯤ ꯃꯤ ꯇꯧꯔꯛꯄꯒꯤ ꯆꯉꯥꯛꯇ ꯋꯥꯠꯂꯝꯒꯅꯤ
ꯋꯥꯠꯂꯤꯌꯦ
ꯎꯝꯝ
ꯈꯜꯂ ꯑꯃ ꯆꯪꯉꯀꯥꯟ
ꯀꯥꯟꯅꯤ ꯀꯥꯟꯅꯔꯝꯃꯤ ꯃꯨꯁꯤꯁꯦ ꯃꯤꯁꯤꯡꯁꯦ
ꯎꯝ ꯀꯅꯥꯩ ꯄꯣꯅꯤꯗꯃꯁꯨ
ꯃꯣꯏ ꯇꯧꯔꯤꯅꯤꯗꯨꯗꯤ ꯀꯩ ꯀꯥꯟꯅ ꯆꯥꯅ ꯑ ꯇꯥꯅꯤꯗꯤ ꯉꯥꯏ ꯅꯥꯡ ꯂꯥꯏꯖꯁꯤꯡꯁꯦ ꯃꯤꯅ ꯍꯥꯏꯁꯦ ꯌꯝꯒꯦ ꯈꯪꯗꯦ ꯍꯦꯟꯅ ꯁꯤꯛꯑꯦꯕ ꯑꯩꯈꯣꯏ ꯁꯥꯏꯁꯦ ꯑꯦ ꯉꯥ ꯐꯥꯕ ꯌꯥꯝ ꯆꯠꯅꯒ ꯏꯃꯨꯒꯠꯇ꯭ꯔꯣ
ꯐꯥꯏꯗ
ꯂꯕꯨꯛꯇ ꯈꯪꯗꯦ ꯑꯩꯈꯣꯏꯗꯣꯝ ꯆꯥꯎꯔꯏꯗꯈꯤꯅꯦ ꯉꯁꯥꯏ ꯑꯟꯇꯤ ꯍꯣꯏ ꯆꯠꯎꯁꯤ ꯈꯣꯣꯏ ꯍꯧꯁꯤꯒꯦ ꯍꯥꯏꯔꯝꯕꯅꯦ ꯉꯥ ꯌꯥꯝ ꯂꯩ ꯍꯥꯏꯕꯅꯤ ꯀꯩꯅꯣ ꯄꯨꯔꯒ ꯄꯣꯂꯛ ꯄꯨꯔꯁꯤ
ꯂꯥꯏꯒꯤ ꯌꯥꯎꯔꯨꯔꯦ ꯍꯜꯂꯛꯑꯒ ꯀꯩꯁꯨ ꯆꯠꯇ꯭ꯔꯦ ꯂꯥꯏ ꯑꯗꯨꯝ
ꯌꯥꯝ ꯐꯠꯅꯤꯡꯉ ꯍꯥꯏꯁꯗꯤ ꯈꯨꯔꯃꯥ ꯍꯣꯏꯁꯨ ꯋꯥꯁꯨꯁꯦ ꯐꯉ ꯌꯁ꯭ꯋꯥꯏꯗ ꯇꯥꯕ꯭ꯔ ꯃꯥꯡꯗ ꯁꯥꯎ
ꯔꯥ ꯆꯊꯣꯛꯑꯣꯅ
ꯈꯪꯖꯗꯕꯅꯤ ꯂꯋꯥꯏ ꯅꯨꯄꯤ ꯉꯥꯛꯇꯅꯤ ꯉꯁꯥꯏ ꯂꯩꯁꯤꯟꯁꯦ
ꯎꯝ ꯑꯗꯨꯅ ꯍꯌꯦꯡ ꯃꯤꯅ ꯊꯤ ꯊꯤ ꯉꯥꯡꯕꯤꯗꯣꯏꯅꯦ ꯏꯪꯒꯠ ꯂꯩꯔꯥꯡ ꯈꯪꯗꯦ ꯍꯌꯦꯡ ꯃꯤꯅ ꯊꯤ ꯊꯤ ꯉꯥꯡꯕꯤꯗꯣꯏꯅꯦ ꯏꯪꯒꯤꯠ ꯏꯔꯥꯡ ꯈꯪꯗꯦꯅ
ꯑꯗꯨꯅꯦ ꯍꯥꯌꯖꯦ ꯃꯣꯏ ꯆꯦꯔ ꯕꯤꯅꯥꯒꯗꯣ ꯔꯤꯒꯨꯂꯔ ꯇꯥꯍꯟꯒꯦ ꯍꯥꯏꯗꯤ ꯈꯜꯂꯦ ꯄꯩꯁꯥ ꯀꯟ ꯅ ꯑꯃꯨ
ꯇꯥꯍꯟꯅꯤ ꯍꯥꯏꯕꯅꯦ
ꯑꯗꯨ ꯄꯩꯁꯥꯗꯣ ꯌꯥꯝ ꯌꯥꯝ ꯅꯝꯕꯅꯦ ꯍꯥꯏꯕ
ꯅꯝꯃꯦꯕ ꯑꯗꯨ ꯏꯃꯥꯗꯣ ꯄꯩꯁꯥꯗꯣ
ꯑꯩꯗꯤ ꯑꯗꯨꯒꯤ ꯄꯩꯁꯥꯗ ꯅꯝꯕꯁꯨ ꯑꯩꯗꯤ ꯀꯩꯅꯣ ꯑꯣꯏ ꯇꯧꯕ ꯐꯩꯍꯥꯏꯅ ꯈꯜꯂꯦ
ꯕꯤꯖꯤꯅꯦꯁ ꯑꯃ ꯇꯧꯈꯕ ꯑꯣꯏꯗꯤ
ꯑ ꯂꯥ ꯂꯨꯄꯥ ꯂꯥꯛ ꯀꯩꯅꯣ ꯀꯝ ꯅꯝꯅꯕꯅꯦ ꯏꯅꯤꯝꯐꯨꯁꯤ ꯗꯤꯠ ꯀꯥꯕꯅꯦ
ꯄꯤꯛꯑꯕꯅꯦ ꯃꯥ ꯃꯃꯥꯡꯗ ꯄꯤꯈꯤꯗꯣ ꯂꯥꯛ ꯇꯔꯥꯅꯤꯗꯅ ꯃꯥ ꯃꯃꯥꯡꯗ ꯄꯤꯈꯤꯗꯣ ꯂꯥꯛꯇꯔꯥꯅꯦꯕ
ꯎꯝ
ꯑꯗꯨꯗꯨꯗ ꯑꯩꯅ ꯍꯥꯏꯕꯅꯦ ꯔꯕꯤ ꯅꯪ ꯂꯥꯛ ꯇꯔꯥꯗꯣ ꯂꯩꯔꯗꯤ ꯑꯩꯗꯤ ꯁꯦꯟꯗꯣꯏ ꯁꯥꯟꯇꯣꯛꯑꯒ ꯌꯨꯝꯗꯁꯨ ꯂꯩꯕ ꯑꯩ ꯅꯨꯡꯉꯥꯏ ꯂꯩꯊꯣꯛꯀꯅꯤ ꯍꯥꯏꯕ ꯑꯁ ꯄꯩꯁꯥ ꯈꯜꯂꯛꯇꯦꯅꯦ ꯇꯝꯃꯨꯔꯤꯕ ꯃꯍꯩꯁꯤꯒ ꯊꯕꯛ ꯑꯃꯗꯤ ꯄꯥꯝꯃꯛꯏ ꯏꯅꯦ ꯆꯨꯝꯕꯨꯗꯤ ꯆꯨꯝꯕ
ꯎꯝ
ꯑꯗ ꯍꯌꯦꯡ ꯇꯣꯂꯣꯞꯇꯤ ꯑꯃ ꯑꯃꯊꯛ ꯑꯣꯏꯅ ꯆꯥꯏ ꯍꯥꯏꯌꯦ
ꯑꯗꯣ ꯍꯌꯦꯡꯋꯥꯏ ꯇꯥꯔꯀꯥꯟꯗꯅꯦ ꯑꯗꯨꯗꯤ ꯍꯧꯖꯤꯛꯇꯤ ꯀꯩꯁꯨ ꯆꯥꯒꯦꯔ
ꯇꯥꯔꯀꯥꯟꯗꯅꯦ ꯍꯥꯏꯁꯦ
ꯑꯗꯣ ꯇꯥꯕ ꯍꯥꯏꯁꯦ ꯌꯥꯝ ꯋꯥꯠꯂꯤ ꯇꯥꯔꯛꯇꯕ ꯑꯩꯈꯣꯏ ꯑꯣꯖꯥ ꯍꯥꯏꯁꯦ ꯆꯍꯤ ꯀꯩꯅꯣ ꯑꯗꯨ ꯇꯥ ꯑꯃ ꯇꯥꯔꯛꯄ ꯍꯥꯏꯁꯦ ꯃꯒꯤ ꯊꯕꯛ ꯃꯇꯝꯗꯨꯒ ꯆꯍꯤꯗꯨꯔ ꯀꯩꯁꯨ ꯆꯍꯤ ꯀꯩꯁꯨ ꯀꯌꯥꯝ ꯈ ꯇꯧꯅ ꯆꯈ꯭ꯔꯔꯣꯏꯕ ꯇꯤꯟꯊꯤꯟ ꯆꯠꯄꯅ ꯍꯥꯡꯈ꯭ꯔꯦ
ꯄꯥꯝꯃꯨꯏꯕꯣ ꯑꯩꯗꯤ ꯄꯩꯁꯥ ꯍꯌꯦꯡ ꯏꯆꯥꯒꯤ ꯏꯆꯥꯒꯤ ꯊꯕꯛꯇꯒꯗꯤ ꯄꯩꯁꯥ ꯐꯌꯥꯝꯅ ꯌꯥꯝ ꯆꯪꯉꯅꯦꯕ ꯊꯣꯏꯕꯤꯅ
ꯆꯪꯉꯅꯤꯗ ꯍꯧꯖꯤꯛꯀꯥꯟꯗꯤ ꯀꯥꯏ ꯍꯩꯇꯕꯁꯨ ꯌꯥꯗꯦ ꯄꯩꯁꯥꯁꯨ
ꯎꯝ ꯂꯥꯛ ꯅꯤꯐꯨ ꯌꯥꯡꯈꯩ ꯍꯧꯖꯤꯛꯁꯤꯗ ꯑꯣꯏꯅꯔꯦ ꯑꯩꯈꯣꯏ ꯏꯆꯥꯏ ꯃꯇꯝꯗꯗꯤ ꯀꯌꯥ ꯑꯣꯏꯅꯤ
ꯗꯕꯜꯒ ꯗꯕꯒ ꯍ ꯑꯗꯨ ꯑꯗꯨꯝ ꯀꯥꯔ ꯃꯤꯗꯤ ꯄꯩꯁꯥ
ꯀꯣꯏꯗꯥ ꯀꯕꯤꯆꯟꯗ ꯍꯣꯏ ꯄꯩꯁꯥ ꯄꯩꯁꯥ ꯑꯃ ꯇꯤꯡꯗꯕꯤ ꯆꯪꯈ꯭ꯔꯦꯅꯦ
ꯑꯗꯨꯗꯨꯁꯒꯦ ꯑꯁ ꯐꯪꯒꯦꯗꯕꯣ
ꯇꯂꯞ ꯂꯤꯁꯤꯡ ꯀꯨꯟꯊ꯭ꯔꯥ ꯃ ꯌꯥꯗꯣ ꯃꯥꯜ
ꯎꯝ
ꯑꯗꯨ ꯃꯥꯗꯤ ꯇꯨꯏꯁꯟꯒꯤꯗꯨꯗ ꯑꯗꯨꯝ ꯐꯅꯌꯥꯝ ꯐꯪꯉꯤꯒꯦ
ꯍ ꯃꯥꯏ ꯌꯥ
ꯎꯝ ꯇꯨꯏꯁꯟ ꯑꯉꯥꯡ ꯁꯥꯇ꯭ꯔ ꯌꯥꯝꯃꯦꯕ
ꯁꯝꯁꯤꯡ ꯀꯨꯟ ꯍꯦ ꯂꯃꯦ ꯀꯨꯟ ꯑꯃꯅꯤ ꯀꯨꯟꯊ꯭ꯔꯥ ꯀꯨꯟꯣ ꯐꯨꯕꯨ ꯂꯥꯛꯑꯅꯤ ꯃꯥꯗꯣ ꯑꯗꯣ ꯄꯨꯂꯞꯇꯤ ꯐꯪꯉꯝꯃꯔꯣꯏ ꯃꯣꯏ ꯃꯤ ꯌꯥꯝꯕꯅꯤꯅ ꯀꯌꯥ ꯄꯩꯁꯥ ꯑꯇꯩꯅ ꯀꯌꯥ ꯀꯌꯥ ꯄꯤꯖꯥꯅꯤ ꯆꯥꯏꯗ ꯈꯥꯏꯌꯦꯅꯔꯣ
ꯑꯥ ꯌꯦꯅꯏꯩꯅ ꯀꯩꯅꯣꯗꯁꯨ ꯄꯤꯌꯥꯒꯤꯁꯨ ꯑꯃꯨꯛ ꯄꯤꯔꯅꯤꯗꯅ ꯑꯗꯒꯤ ꯃꯅꯤꯡꯀꯥꯏꯒꯤ ꯑꯉꯥꯡꯒꯤꯗꯨꯁꯨ ꯑꯃꯨꯛ ꯄꯤꯔꯅꯤꯗꯅ
ꯃꯥꯥꯟ ꯍꯦꯅꯗꯤ ꯐꯪꯗꯣꯏ
ꯃꯥꯅ ꯍꯦꯟꯅꯗꯤ ꯐꯪꯕ ꯃꯥꯜꯂꯦ ꯍꯥꯏꯗꯤ ꯄꯩꯁꯥꯗꯣ ꯄꯤꯅꯔꯛꯇ꯭ꯔꯁꯨ ꯃꯥꯅ ꯇꯣꯂꯣꯞ ꯆꯪꯉꯛꯑꯗꯤ ꯃꯥꯅ ꯂꯣꯏ ꯂꯣꯏ ꯄꯤꯊꯣꯛꯑꯦꯕ
ꯎꯝ
ꯑꯗꯅ ꯃꯥꯁꯨ ꯀꯣꯛ ꯊꯥꯗꯔ ꯇꯧꯔꯏ ꯄꯣꯠꯅꯤꯗ
ꯍꯉꯅ ꯎ ꯊꯥꯗꯔ ꯇꯧꯔꯕꯣ ꯀꯣꯛ ꯍꯥꯏꯔ ꯎꯝ ꯐꯩ ꯐꯩ
ꯃꯤꯁꯨ ꯃꯥꯡꯖꯕ ꯊꯕꯛꯇꯤ ꯀꯩꯁꯨ ꯇꯧꯔꯣꯏꯕ
ꯑꯏ ꯑꯩꯩꯗ ꯃꯣꯏꯁꯤ ꯒꯨꯂꯨꯁꯦ ꯌꯥꯝ ꯅꯣꯛꯅꯤꯡꯉꯤ ꯁꯤꯗꯩꯔꯉꯣꯅꯦ ꯍꯥꯏꯗꯣꯛꯁꯤꯔꯥ ꯈꯪꯗꯤꯌꯦ
ꯀꯗꯥꯅ
ꯃꯣꯏ ꯃꯅꯤꯡꯗ ꯌꯨꯝ ꯃꯅꯤꯡꯗ ꯂꯥꯛꯑꯦ ꯑꯗꯨꯒꯅꯦ ꯌꯨ ꯀꯩꯅꯣꯁꯦ ꯁꯤ ꯊꯝꯈꯤꯕ ꯋꯥꯅꯤꯗ ꯃꯁꯤꯒꯤ ꯀꯥꯔꯛ ꯑꯃ ꯂꯩꯕꯗꯣ ꯑꯗꯨꯗ ꯏꯟꯖꯤꯟꯒꯤ ꯋꯥꯅꯤ ꯑꯗꯣ ꯁꯥꯏꯀꯜ ꯊꯧꯔ ꯑꯃꯨ ꯆꯠꯈ꯭ꯔꯦ ꯃꯥꯗꯤ ꯑꯁꯨꯝ ꯃꯃꯥꯡꯗꯗꯤ ꯄꯨꯁꯟ ꯌꯥꯔꯝꯃꯔꯣꯏꯕ
ꯅꯪ ꯑꯗꯨꯏ ꯎꯍꯧꯔꯤꯕꯗꯨ ꯁꯂꯧꯁꯜꯂꯛꯑꯣ
ꯆꯜꯂꯦ ꯍꯣꯔꯦꯟꯗ ꯑꯃꯨꯛ ꯉꯥꯡꯉꯛꯑꯗꯤ ꯀꯃꯥꯏꯅ ꯉꯥꯡꯇꯧꯗꯣꯏꯅꯣ
ꯑꯦ ꯀꯋꯥꯏꯗꯅ ꯊꯝꯃꯃꯤꯗꯣ
ꯁꯤ ꯀꯩꯅꯣꯗꯠꯇꯣ ꯃꯁꯤ ꯀꯥꯔꯛꯁꯤ ꯑꯃ ꯌꯨꯝ ꯑꯅꯤ ꯃꯣꯏ ꯀꯩꯅꯣꯒꯤꯒ ꯏꯁꯤꯡꯒ ꯀꯣꯟ ꯐꯦꯡꯐꯝ ꯂꯩ ꯂꯩꯕꯗꯣ ꯈꯪꯕ꯭ꯔꯥ ꯒꯨꯂꯨ ꯍꯅꯤ ꯒꯨꯂꯨ ꯃꯣꯏꯒꯤ ꯃꯌꯨꯝꯒꯤ
ꯑꯣ ꯑꯥ
ꯑ ꯏꯟꯖꯟ ꯀꯔꯤ ꯍꯥꯕ ꯄꯠꯇꯅꯤ ꯁꯥꯡꯕ
ꯑꯗꯣ ꯑꯁꯣꯝꯗꯒꯤ ꯑꯃꯨꯛ ꯆꯪꯉꯒ ꯂꯧꯈꯠꯇꯣꯏꯅꯦ ꯇꯨ ꯑꯃꯨ ꯆꯠꯂꯒ ꯁꯦꯠꯇꯣꯛꯑꯣ
ꯇꯜꯂꯦꯍꯦ ꯑꯃꯨꯛ ꯑꯩ ꯎꯍꯧꯒꯦꯅ ꯑꯩꯉꯣꯟꯗ ꯑꯃꯨꯛ ꯇꯥꯏꯅꯔꯛꯇꯅ
ꯇꯥꯏꯅꯔꯣꯏꯌꯦ
ꯎꯒꯤꯝꯅꯦ ꯑꯩ ꯁꯤ ꯂꯦꯞꯄꯤꯀꯥꯜꯗ
ꯌꯧꯔꯝꯃꯅꯤ
ꯌꯧꯔꯝꯃꯅꯤ
ꯑꯩ ꯑꯣꯏꯗꯤ ꯄꯞ ꯆꯠꯂꯒ ꯑꯃꯨꯛ ꯊꯣꯛ ꯑ ꯗꯝꯅꯤ
ꯎꯝ ꯎ ꯌꯨꯖꯦ ꯀꯩꯗꯧꯗꯣꯏꯅꯣ ꯌꯥꯏꯌꯦ ꯃ ꯌꯨꯁꯤꯗ ꯇꯜꯕ ꯑꯃꯥ ꯌꯥꯎꯏ
ꯑꯥ ꯉꯔꯥꯡ ꯅꯍꯥꯟ ꯀꯩꯅꯣꯒꯤꯗ ꯑꯩꯈꯣꯏ ꯐꯤꯔꯣꯏꯒꯤꯗ ꯃꯅꯥꯀꯟꯗ ꯆꯩꯁꯥꯡ ꯃꯃꯤ ꯆꯥꯞ ꯆꯥꯅ ꯇꯥꯏꯗ ꯌꯦꯡꯉꯣ
ꯀꯅꯥ ꯐꯨꯏꯅꯣ ꯑꯗꯨꯕꯣ
ꯏꯠꯇ ꯌ ꯍꯜ ꯂꯩꯅꯤꯉꯥꯏ ꯐꯨꯕ ꯃꯥꯂꯦ
ꯍꯧꯖꯤꯛ ꯆꯠꯈ꯭ꯔꯕꯣ
ꯆꯠꯈ꯭ꯔꯦ
ꯎꯝ ꯃꯣꯏ ꯃꯌꯥꯝꯕꯅ ꯒ꯭ꯌꯥꯟ ꯇꯥꯏꯕ ꯃꯥꯅ
ꯀꯃꯥꯏ ꯇꯧꯕ ꯅꯣ
ꯃꯣꯏ ꯃꯌꯥꯝꯗꯣ ꯀꯩꯅꯣ ꯇꯧꯏꯗꯣ
ꯁꯥꯏꯟꯇꯤꯁꯅꯦ ꯗꯥꯏꯅꯦ
ꯅꯪ ꯉꯁꯤ ꯍꯥꯏꯔꯀꯥꯟꯗ ꯈꯪꯉꯦ ꯑꯩꯗꯤ ꯈꯪꯗꯦ ꯅꯍꯥꯟꯒꯩ ꯃꯥꯏ ꯅꯨꯄꯤꯗꯨꯗꯤ
ꯃꯥꯏ ꯅꯨꯄꯤꯗꯨꯗꯤ ꯀꯔꯤ ꯇꯧꯕꯅꯣ ꯈꯪꯗꯤꯌꯦ ꯑꯥ ꯏꯇꯩ ꯃꯤꯂꯟ ꯕꯨꯗꯤ ꯁꯥꯏꯟꯇꯤꯁꯅꯦꯕ
ꯍꯣ ꯌꯥꯎꯔꯝꯗꯔ꯭ꯦ ꯑꯩ ꯉꯥꯅꯨꯖꯦ
ꯆꯥꯎꯕꯗꯨ ꯑꯗꯨꯋꯥꯏꯗ ꯃꯨꯛ ꯂꯥꯛꯑ ꯃꯨꯛ ꯉꯥꯡꯖꯤꯜꯂꯛꯑꯕ
ꯉꯥꯡꯖꯤꯜꯂꯛ ꯑꯦ
ꯇꯥꯅ ꯇꯥꯅ ꯗꯅ ꯀꯔꯤ ꯇꯧꯋꯦ ꯍꯥꯏꯕꯅꯣ ꯍꯥꯏꯕꯅꯤꯗ ꯃꯣꯏꯅ ꯈꯜꯂꯤꯁꯦ
ꯈꯪꯗꯦ ꯫ ꯑꯩꯖꯦ ꯑꯥ ꯊꯣꯡꯒꯥꯟꯗꯅꯦ ꯊꯣꯛꯂꯛꯏꯕꯖꯦ
ꯆꯥꯎꯕꯗ ꯍꯥꯏꯌꯨ ꯆꯥꯎꯕꯗ ꯍꯧꯖꯤꯛ ꯀꯤꯗꯣ
ꯍꯥꯏꯒꯦ꯫ ꯃꯥꯁꯨ ꯆꯠꯂꯣ ꯌꯥꯔꯣꯏꯍꯦ
ꯍꯥꯏꯗꯤ ꯌꯥꯅꯤ
ꯃꯌꯨꯝ ꯌꯧꯔꯝ ꯃꯅꯤ ꯃꯤ ꯂꯧꯁꯜꯂꯝꯗꯧ ꯃꯥꯜꯂꯦꯕ
ꯂꯧꯁꯤꯜꯂꯤ ꯂꯧꯁꯤꯟꯗꯦꯗꯣ ꯇꯞ ꯇ ꯆꯠꯂ ꯑꯗꯨꯝ ꯌꯦꯡꯉꯨ ꯆꯣꯑꯣꯕ
ꯌꯦꯡꯉꯨꯒꯦ ꯑꯩ ꯁꯤ ꯂꯣꯏꯔꯒ
ꯑꯦ ꯑꯦ ꯍꯦ ꯍꯦ
ꯅꯠꯇꯗꯤ ꯀꯔꯥꯏ ꯌꯥꯗꯣꯏꯅꯣ
ꯎꯝ ꯫ ꯇꯞ ꯇꯞꯅ ꯑꯗꯨꯝ ꯋꯥꯛꯀꯤꯡ ꯑꯣꯏꯅ ꯋꯥꯔꯤ ꯁꯥꯟꯅ ꯁꯥꯟꯅ ꯆꯠꯀꯗꯕ
ꯅꯦꯠꯅꯦ ꯁꯝꯃꯤꯕꯖꯦ ꯑꯩꯅ
ꯍꯣꯏꯅꯦ ꯆꯨꯝꯃꯤꯅꯦ ꯅꯪ ꯁꯨꯗꯤ ꯁꯨꯔꯝꯗꯣꯔꯝꯃꯅꯤ ꯃꯤꯅꯤꯠ ꯌꯦꯡꯉꯣ
ꯁꯗꯧꯔꯦ ꯃꯤꯅꯠ
ꯌꯥꯔꯦ ꯎꯝ ꯃꯤꯅꯠꯇ ꯁꯨꯔꯦ ꯊꯝꯃꯣ ꯌꯦꯡꯉꯨꯔꯣ
ꯀꯔꯤꯅꯣꯕ ꯅꯣꯏꯅ ꯑꯁꯤ ꯌꯦꯡꯉꯨꯔꯣ ꯌꯦꯡꯉꯨꯔꯣ ꯍꯥꯏꯖꯦ ꯀꯩꯔꯤ ꯆꯥꯟꯅꯔꯤꯒꯦ
ꯌꯦꯡꯉꯨꯆꯣ ꯍꯥꯏꯕ
ꯑꯩꯈꯣꯏ ꯑꯟꯇꯤ ꯊꯥꯒꯦ ꯑꯩꯗꯤ ꯇꯜꯂꯦ ꯆꯠꯄ ꯑꯁꯤꯕꯨ ꯀꯃꯥꯥꯏꯅ ꯃꯤ ꯀꯥꯔꯛꯁꯤꯗ ꯃꯥ ꯑꯃꯨꯛ ꯂꯧ ꯕꯨ ꯂꯥꯛꯑꯣꯅꯦ ꯑꯩ ꯑꯃꯨꯛ ꯂꯧꯁꯤꯜꯂꯨꯔꯣꯅꯦ ꯑꯃꯨꯛ ꯊꯦꯡꯅꯔꯗꯤ ꯗꯨꯅ ꯍꯦꯟꯅ ꯏꯀꯥꯏꯖꯒꯔ꯭ꯦ
ꯆꯥꯎꯕꯗ ꯍꯥꯏꯌꯣ ꯍꯥꯏꯕꯅꯤꯅꯦ ꯑꯄꯪꯕꯤ ꯅꯪꯕꯣ
ꯀꯥꯎꯕꯗꯣ ꯂꯩꯔꯝꯗ꯭ꯔꯦ ꯍꯥꯏꯕ ꯁ꯭ꯋꯥꯏꯗ ꯍꯧꯖꯤꯛꯇ ꯂꯩꯔꯝꯕꯅꯦ ꯍꯥꯏꯕ ꯇꯜꯂꯦ ꯍꯥꯢꯕ ꯁꯤꯂꯣꯡ ꯆꯠꯄꯗꯣ ꯑꯩ ꯎꯝ ꯑꯩꯉꯣꯟ ꯍꯥꯏꯔꯨꯒꯤꯒꯦ ꯇꯧꯔꯛꯑꯔꯣꯏ ꯑꯩ ꯍꯣꯔꯦꯟ ꯑꯣꯏ ꯇꯧꯔꯛꯑꯒꯦ ꯐꯣꯟ ꯃꯩ ꯌꯥꯎꯗ꯭ꯔꯦ ꯆꯥꯔꯖ ꯉꯍꯥꯛ ꯇꯧꯕꯤꯔꯨꯒꯤꯒꯦ ꯌꯦ ꯅꯠꯇ꯭ꯔꯗꯤ ꯑꯃꯨꯛꯀ ꯄꯥꯏꯒꯦ ꯌꯥꯔꯛꯑꯔꯣꯏ ꯐꯣꯟꯒ
ꯍꯣ ꯍꯣꯏ ꯊꯝꯃꯣ ꯊꯝꯃꯣ